ꯍꯜꯂꯣ ꯑꯪ ꯇꯥꯏꯌꯦ ꯇꯥꯏꯌꯦ
ꯀꯩꯗꯣꯏꯅꯣ
ꯀꯩꯗꯧꯕꯤꯕꯅꯣ
ꯑꯁ ꯁꯨꯝ ꯍꯤꯞꯄꯤꯑꯦꯗ ꯑꯩꯗꯤ ꯅꯪꯗꯤ
ꯆꯥꯛꯇꯤ ꯆꯥꯔꯕ꯭ꯔ
ꯍꯣꯏ ꯆꯥꯔꯦ ꯅꯣꯏ ꯆꯥꯔꯕꯣ ꯅꯣꯏꯗꯤ
ꯑꯥ ꯆꯥꯔ ꯆꯥꯔꯒ ꯍꯤꯞꯂꯒ ꯂꯩꯕꯅꯤꯅ ꯀꯩꯁꯨ ꯇꯧꯅꯤꯡꯉꯥꯏ ꯂꯩꯇ ꯇꯕꯅꯤꯅ ꯍꯥꯥ
ꯀꯔꯤ ꯏꯟꯁꯥꯡ ꯆꯥꯒꯦ ꯅꯣꯢ ꯉꯁꯤ
ꯑꯩꯈꯣꯢ ꯉꯁꯤ ꯉꯔꯥꯡ ꯎꯁꯣꯏꯒ ꯃꯦꯔꯦꯟ ꯃꯅꯥ ꯊꯣꯡꯅ ꯑꯗꯨꯝ ꯂꯦꯝꯍꯧꯕꯗꯨ ꯑꯃꯨꯛꯀ ꯆꯥꯕꯅꯤ
ꯍꯥꯎꯅꯤ ꯑꯗꯨꯅ ꯈ꯭ꯋꯥꯢꯗꯒꯤ ꯍꯥꯎꯅꯤ
ꯈꯪꯗ꯭ꯔꯦ ꯍꯧꯕ꯭ꯔꯥ ꯍꯧꯇꯕ꯭ꯔꯥ ꯅꯪꯗꯤ ꯀꯔꯤ ꯃꯊꯦꯜ ꯆꯥꯏ
ꯈꯣꯏ ꯉꯁꯤ ꯍꯋꯥꯏꯒ ꯈꯥꯃꯦꯟ ꯆꯥꯏ ꯑꯗꯨ ꯇꯦꯜꯍꯧ ꯃꯅꯥ
ꯑꯣꯥ ꯑꯗꯨꯅꯁꯦ ꯍꯦꯟꯅ ꯍꯥꯎꯕꯅꯤꯅꯦ ꯑꯗꯨꯅ
ꯎꯁꯣꯏꯒ ꯃꯥꯏꯔꯦꯜ ꯃꯅꯥꯗ ꯌꯥꯝ ꯄꯥꯛꯄꯅꯦꯕ
ꯎꯝ ꯈꯪꯗ꯭ꯔꯦ ꯄꯛꯄ꯭ꯔꯥ ꯄꯥꯛꯇꯕ꯭ꯔꯥ ꯀꯣ ꯑꯗꯨꯗꯤ ꯑꯩꯈꯣꯏ ꯑꯩꯈꯣꯏ ꯁꯤꯗꯗꯤ ꯈꯨꯟꯗ ꯂꯩꯔꯤꯗꯤ ꯑꯣ ꯈꯨꯟꯗ ꯂꯩꯔꯤꯗꯤ ꯀꯩꯅꯣꯒꯤ ꯑꯣ ꯈꯨꯟꯗ ꯂꯩꯔꯗꯤ ꯀꯩꯅꯣ ꯇꯧꯔꯤꯕ ꯑꯗꯨꯒꯨꯝꯕꯆꯥ ꯀꯩꯅꯣꯒꯤ ꯀꯩꯅꯣꯒꯤ ꯅꯥꯄꯤ ꯈꯣꯏ ꯑꯗꯨꯝ ꯂꯣꯏꯅꯃꯛ ꯂꯧꯔꯒ ꯀꯟꯅ ꯍꯥꯞꯄꯒ ꯆꯥꯕꯅ ꯍꯦꯟꯅ ꯐꯩꯌꯦꯀꯣ ꯁꯤ ꯇꯝꯄꯥꯛꯇꯗꯤ ꯊꯨꯝꯒ ꯃꯣꯔꯣꯛ ꯅꯠꯇꯔꯦꯅꯦ ꯑꯇꯩ ꯍꯥꯞꯅꯤꯡꯉꯥꯏ ꯂꯩꯇ꯭ꯔꯦꯅꯦ
ꯑꯗꯨꯅꯦ ꯅꯨꯄꯤ ꯂꯧꯕꯁꯨ ꯂꯩꯕꯁꯨ ꯄꯩꯁꯥ ꯌꯥꯝ ꯆꯪꯉꯦꯕꯀꯣ
ꯑꯥ ꯑꯗꯩ ꯑꯌꯨꯛ ꯉꯟꯇꯥ ꯊꯣꯡꯅꯤꯡꯉꯥꯏꯗꯤ ꯕꯖꯥꯔꯁꯨ ꯆꯠꯅꯤꯡꯗ꯭ꯔꯦ
ꯎꯝ ꯆꯨꯝꯃꯦ ꯍꯣꯏ
ꯑꯗꯨꯝ ꯆꯝꯊꯣꯡꯅ ꯍꯥꯎꯋꯦꯗ ꯑꯗꯨꯝ ꯊꯣꯡꯕꯅ
ꯍꯣꯏꯗ ꯑꯗꯨꯅ ꯍꯥꯎꯕꯅꯤ ꯏꯁꯥꯁꯨ ꯀꯟꯅꯦ ꯑꯗꯨꯒꯝ ꯆꯥꯕꯗꯣ ꯍꯛꯆꯥꯡꯁꯨ ꯌꯥꯝ ꯐꯥꯕꯅꯤ
ꯑꯩꯈꯣꯏ ꯏꯁꯥꯁꯨ ꯐꯩ ꯑꯗꯨꯒꯨꯝꯕ ꯑꯗꯨꯒꯨꯝꯕ ꯑꯗꯨꯒꯨꯝꯕ ꯌꯦꯟꯁꯥꯡ ꯆꯥꯔꯗꯤ ꯅꯨꯄꯥꯁꯨ ꯊꯣꯛꯑꯦ ꯍꯥꯏꯅꯦ
ꯑꯗꯨꯅꯤ ꯃꯁꯜꯁꯨ ꯇꯧꯕꯅꯤ
ꯃꯁꯜꯁꯨ ꯆꯥꯎꯋꯦ ꯑꯩꯅ ꯃꯥꯀꯣ ꯐꯕꯅꯤ ꯍꯥꯏꯅꯦ
ꯄꯦꯛꯁꯨ ꯊꯣꯛꯑꯦ ꯍꯥꯏꯌꯦ
ꯑ ꯑꯦꯛꯁꯨ ꯊꯣꯛꯄꯥ ꯑ ꯈꯪꯗꯦꯅꯦ ꯑꯗꯨꯒꯨꯝꯕ ꯌꯦꯟꯁꯥꯡ ꯆꯥꯕꯒꯤꯔ ꯈꯪꯗ꯭ꯔꯦꯅꯦ ꯍꯟꯗꯛꯁꯦ ꯌꯥꯝ ꯀꯩꯅꯣꯒꯤ ꯇꯜꯂꯤꯅꯦ
ꯑ ꯍꯦꯟꯅ ꯀꯪꯕ꯭ꯔꯥ ꯅꯍꯥꯟꯗꯒꯤ
ꯅꯍꯥꯟꯗꯒꯤ
ꯑ
ꯅꯍꯥꯔꯣꯟꯒꯨꯝꯕꯅꯀꯣ ꯑꯉꯥꯡ ꯀꯣ ꯌꯥꯝ ꯅꯍꯥ ꯑꯣꯏꯕꯒꯤ ꯋꯥꯈꯟꯗ ꯂꯩꯌꯦꯕ ꯑꯗꯨꯒꯨꯝꯕ ꯌꯦꯟꯁꯥꯡ ꯆꯥꯔꯗꯤ